ꯍꯜꯂꯣꯂꯣ ꯀꯩ ꯍꯥꯏꯒꯦ ꯇꯥꯏꯌꯦ
ꯎꯝ ꯍꯌꯦꯡꯉꯣꯟ ꯑꯣꯏꯅ ꯇꯧꯔꯁꯦ ꯍꯥꯏ
ꯀꯩꯒꯤꯅꯣ
ꯈꯪꯗꯦ ꯕꯤꯠꯀ ꯇꯦꯛꯏꯍꯦ
ꯎꯝ ꯑꯩꯁꯨꯅꯤ ꯍꯣꯏ ꯍꯣꯏ ꯑꯗꯨꯝ ꯍꯥꯏꯈ꯭ꯔꯦ ꯕꯃꯥꯅꯁꯨ
ꯎꯝ
ꯎ ꯃꯥ ꯁꯥꯎ ꯃꯥꯜꯂꯦ ꯑꯩ ꯈꯟꯕꯗ
ꯀꯩꯒꯤ
ꯂꯥꯛꯀꯦ ꯍꯥꯏ ꯀꯥꯟꯗ ꯌꯥꯗꯦ ꯈꯣꯠꯇꯦ ꯂꯧ ꯂꯧ ꯂꯧ ꯇꯧ ꯂꯩꯅ
ꯆꯠꯂꫭꯏ
ꯍꯣꯏꯅꯦ ꯑꯗꯨꯒꯤꯅꯦ ꯍꯌꯦꯡ ꯂꯩ ꯍꯌꯦꯡꯃꯨꯛ ꯍꯥꯏꯕꯅꯦ ꯑꯦꯁ ꯀꯣꯟꯅ ꯂꯥꯛꯑꯒꯦ ꯑꯗꯨ ꯍꯥꯏꯔꯛꯗꯝꯅꯤ
ꯍꯥꯏꯔꯛꯑꫭꯏꯀꯩꯁꯨ
ꯍꯥꯏꯗꯤꯅꯦ ꯐꯠꯇꯕ ꯃꯥꯝꯃꯅꯤ ꯑꯩꯅ ꯈꯪꯉꯕꯅꯤ
ꯍꯥꯏꯔꯛꯑꯣꯏ ꯀꯩꯁꯨ ꯎꯝ
ꯍꯥꯏꯗꯤꯅꯦ ꯃꯃꯥꯒ ꯃꯥꯝꯗꯤ ꯑꯗꯨꯏ ꯃꯥꯝꯃꯗꯣ ꯑꯩꯒ ꯌꯥꯁꯤꯟꯅꯕ ꯂꯩꯌꯦ ꯄꯩꯁꯥꯒꯤ ꯃꯔꯝꯗ ꯑꯩꯅ ꯈꯔ ꯄꯤꯈ꯭ꯔꯕꯅꯦ ꯃꯉꯣꯟꯗ ꯆꯠꯂꯨꯔꯅꯨꯅ
ꯋꯥꯗ꯭ꯔꯣ
ꯐꯗꯦ ꯍꯪꯉꯣ ꯊꯥꯖꯗ꯭ꯔꯒ
ꯍꯝ ꯇꯥꯏꯗꯦ ꯅꯪ
ꯇꯥꯎꯒꯅꯨ ꯑꯩꯈꯣꯏ ꯅꯥꯎꯗꯣ ꯃꯥꯗꯣ ꯀꯩ ꯍꯥꯏ ꯇꯥꯔꯦ ꯄꯥꯟ ꯂꯥꯛꯇꯦ ꯍꯥꯏꯕ꯭ꯔꯥ ꯀꯩꯅꯣ ꯑꯗꯨꯗꯒꯤ ꯑꯗꯨꯃꯥꯏꯅ ꯃꯥꯗꯣ ꯃꯣꯏꯔꯥꯡ ꯆꯠꯇꯣꯏꯅꯦꯕꯀꯣ
ꯎꯝ
ꯑꯗꯨꯗꯨꯒꯤ ꯃꯥꯗꯣ ꯐꯣꯟꯗꯤ ꯄꯨꯗꯤ ꯄꯨꯗꯧꯕ ꯑꯗꯨꯣ ꯄꯨꯗꯤ ꯄꯨꯗ꯭ꯔꯤꯕꯀꯣ ꯍꯧꯖꯤꯛ ꯃꯥ ꯂꯣꯏꯁꯤꯜꯂꯤ ꯑꯗꯨ ꯁꯤ ꯑꯗꯨꯝ ꯇꯥꯟ ꯑꯗꯨꯝ ꯆꯥꯟꯅꯔꯅꯤ ꯍꯥ ꯄꯁꯥ ꯄꯤꯔꯛꯑꯣ ꯂꯨꯄꯥ ꯌꯥꯡꯈꯩ ꯂꯧꯔꯒꯦ ꯁꯝꯄꯨ ꯇꯔꯥꯒꯤ ꯑꯗꯨꯃꯥꯏꯅ ꯃꯥꯗꯣ ꯆꯠꯄꯒꯤ ꯃꯥꯗꯣ ꯂꯣꯏꯁꯤꯜꯂꯤ ꯑꯗꯨꯒꯤ ꯁꯤ ꯁꯥꯟꯅꯔ ꯃꯥ ꯆꯠꯂꯝꯗꯥꯏꯗ ꯃꯥ ꯐꯣꯟ ꯕꯦꯂꯦꯟꯁ ꯌꯥꯎꯗꯕꯅꯦꯕꯀꯣ ꯀꯣ
ꯎꯝ
ꯑꯗꯨꯗꯤ ꯃꯥ ꯕꯦꯂꯦꯟꯁ ꯀꯥꯞꯄꯣ ꯂꯨꯄꯥ ꯑꯩꯅ ꯃꯉꯣꯟꯗꯒꯤ ꯂꯨꯄꯥ ꯑꯃꯒ ꯆꯥꯇ꯭ꯔꯦꯠꯃꯨꯛ ꯑꯗꯥꯏꯅ ꯄꯨꯏꯌꯦꯕꯀꯣ
ꯎꯝ
ꯎꯝ ꯑꯗꯨꯒꯤ ꯑ
ꯀꯒꯤ ꯄꯨꯏꯕ
ꯍꯥꯏꯗꯤ ꯒꯦꯝꯗ ꯄꯩꯁꯥ ꯊꯥꯗꯕꯗꯣ ꯑꯗꯨꯗꯨꯒꯤ ꯃꯥꯉꯣꯟꯗꯩ ꯈꯔ ꯄꯨꯁꯤꯟꯗ꯭ꯔꯗꯤ ꯀꯣꯟꯅꯔꯣꯏꯗꯕ ꯈꯔꯗꯤ ꯀꯨꯏꯔꯦꯕꯀꯣ ꯑꯩꯅ ꯃꯉꯣꯟꯗꯩ ꯄꯨꯕꯁꯦ
ꯀꯌꯥꯝ ꯀꯨꯏꯔꯕ
ꯑ ꯀꯨꯏꯔꯦ ꯑꯩꯈꯣꯏ ꯑꯦꯛꯖꯥꯝꯒ ꯇꯧꯗ꯭ꯔꯤꯀꯥꯟꯅ ꯍꯥꯏꯒꯗ꯭ꯔꯥ ꯈꯪꯗꯦ ꯍꯥꯏꯐꯦꯠ ꯆꯥꯎꯔꯥꯛꯄ ꯍꯥꯏꯕꯗꯤ ꯉꯝꯗ꯭ꯔꯦꯕꯀꯣ
ꯑꯥ
ꯑꯗꯨꯃꯥꯏꯅ ꯍꯥꯏꯗꯤ ꯃꯥꯁꯨ ꯄꯩꯁꯥꯗꯣ ꯌꯥꯝ ꯁꯤꯖꯤꯟꯅꯕ ꯃꯤ ꯅꯠꯇꯦꯗꯅ
ꯑꯩꯉꯣꯟꯗ ꯍꯥꯏꯗꯕ ꯑꯗꯨꯒ
ꯑꯩ ꯍꯥꯏꯗꯕ꯭ꯔꯅꯦ ꯁꯥꯎꯒꯅꯣ ꯇꯥꯃꯣ ꯍꯥꯏꯔꯝꯗ꯭ꯔꯗꯤ ꯑꯩ ꯍꯥꯏꯈꯤꯗ꯭ꯔꯕ ꯗꯤ ꯃꯥꯜꯂꯤ ꯑꯗꯨ ꯑꯗꯨꯃꯥꯏꯅ ꯄꯨꯗꯤ ꯄꯨꯁꯤꯟꯕꯅꯦꯕꯀꯣ
ꯎꯝ
ꯑꯗꯣ ꯍꯥꯏꯗꯤ ꯑꯩꯅ ꯑ ꯒꯦꯝꯗ ꯏꯟꯚꯦꯁ ꯇꯧꯔꯒ ꯀꯣꯟꯅ ꯄꯩꯁꯥ ꯂꯥꯛꯀꯅꯤ ꯍꯥꯏꯗꯅ
ꯎꯝ
ꯂꯥꯛꯄ ꯀꯥꯟꯗ ꯃꯆꯤꯟ ꯃꯆꯤꯟꯠ ꯑꯣꯏꯅ ꯁꯤꯡꯎꯨꯔꯅ ꯍꯥꯏꯕ ꯑꯗꯨꯗ ꯃꯥꯅ ꯄꯨꯟꯅ ꯑꯣꯏꯅ ꯁꯤꯡꯉꯣ ꯈꯣꯠꯂꯣꯅ ꯑꯗꯨꯝ ꯍꯥꯏꯔꯒꯗꯤ ꯂꯩꯕ
ꯎꯝ
ꯑꯗꯨꯗꯨꯒꯤ ꯑꯗꯨꯝ ꯑꯗꯨꯃꯥꯏꯅ ꯑꯗꯨꯝ ꯂꯩꯕꯗꯣ ꯑ ꯉꯁꯤꯗꯤ ꯑꯗꯨꯃꯥꯏꯅ ꯕꯦꯂꯦꯟꯁ ꯃꯥꯒꯤꯗꯣ ꯑꯩꯅ ꯍꯥꯏꯔꯦ ꯃꯥꯏ ꯐꯣꯟꯁꯦ ꯁꯨꯝ ꯀꯣꯚꯔ ꯀꯩ ꯌꯥꯗ꯭ꯔꯗꯤ ꯐꯥꯏꯚ ꯖꯤ ꯊꯥꯔꯒ ꯑ ꯑꯩꯅ ꯃꯣꯏꯒꯤ ꯑꯦꯞꯇꯒ ꯌꯦꯡꯕ ꯈꯣꯠꯄꯗꯗꯤ ꯃꯥꯏ ꯐꯣꯟꯁꯦ ꯂꯤꯁꯇ ꯌꯥꯎꯗꯦꯕ ꯐꯥꯏꯚ ꯖꯤꯒꯤ ꯂꯤꯁꯇ
ꯑꯗꯨꯗꯨꯒꯤ ꯑꯩꯅꯁꯨ ꯑꯩꯅꯁꯨ ꯑꯗꯨꯝ ꯅꯠꯇꯦꯁꯦ ꯑꯩꯅꯗꯤ ꯑꯗꯨꯝ ꯈꯪꯉꯕꯅꯦꯕꯀꯣ ꯐꯥꯏꯚ ꯖꯤ ꯅꯠꯇꯦꯁꯦ
ꯎꯝ ꯑꯗꯨ ꯐꯥꯏꯚ ꯖꯤꯅꯦ ꯍꯥꯏꯕ ꯃꯣꯏꯅ
ꯑ ꯃꯣꯏ ꯑꯗꯨꯃꯥꯏꯅ ꯍꯥꯏ ꯑꯩꯅꯕꯨꯗꯤ ꯅꯠꯇꯦ ꯍꯥꯏꯔꯤ ꯑꯗꯨ ꯑꯣꯏꯔꯁꯨ ꯑꯗꯨꯝ ꯑꯩꯈꯣꯏ ꯕꯥꯅ ꯑꯗꯨꯝ ꯂꯧꯔꯛꯑꯦꯕ ꯀꯣ ꯑꯗꯨ ꯄꯥꯝꯃꯤꯅ ꯑꯗꯨꯝ
ꯎꯝ
ꯑꯗꯨ ꯂꯧꯔꯛꯄꯁꯤꯗ ꯀꯩ ꯍꯥꯏꯇꯥꯔꯦ ꯑꯗꯨ ꯇꯦꯁ ꯇꯧꯒꯦꯅ ꯇꯧꯕ ꯍꯥꯏꯗꯤ ꯃꯥ ꯏꯍꯥꯟ ꯍꯥꯟꯅ ꯃꯥ ꯁꯦꯝ ꯂꯣꯛꯄꯒꯤ ꯕꯦꯂꯦꯟꯁ ꯐꯥꯏꯚ ꯖꯤꯒꯤꯗ ꯍꯥꯞꯄꯛꯄ ꯑꯗꯣ ꯑꯩ ꯑꯩꯉꯣꯟꯗ ꯑꯣꯏꯅ ꯍꯥꯞꯄꯒ ꯁꯤꯖꯤꯟꯅꯔꯒ ꯃꯉꯣꯟꯗ ꯍꯥꯞꯄꯒꯤ ꯆꯥꯟꯁ ꯂꯩꯈꯤꯗꯕꯀꯣ
ꯎꯝ
ꯍꯥꯏꯗꯤ ꯍꯣꯁ ꯄꯣꯠ ꯊꯥꯏꯕꯤ ꯊꯥꯏꯔꯤꯕ ꯐꯣꯟꯗꯣ ꯕꯪ ꯕꯪ ꯕꯪ ꯁꯦ ꯁꯥꯏꯗꯅ
ꯎꯝ
ꯗꯃꯥꯏꯅ ꯃꯥꯁꯨ ꯊꯥꯅꯤꯡꯗꯕꯒꯤ ꯑꯗꯨꯃꯥꯏꯅ ꯇꯧꯗꯣ ꯑꯩ ꯑꯣꯏꯅ ꯊꯥꯔꯒꯦ ꯑꯩꯉꯣꯟꯗ ꯑꯣꯏꯅ ꯍꯥꯞꯄꯒꯦ ꯑꯗꯨꯃꯥꯏꯅ ꯁꯤꯖꯤꯟꯅꯕꯗꯣ ꯑꯗꯨꯗꯨꯒꯤ ꯃꯥꯗꯣ ꯍꯥꯞꯄꯩ ꯆꯥꯟꯁ ꯂꯩꯇꯦ ꯑꯗꯣ ꯍꯟꯗꯛ ꯀꯤꯁꯦ ꯍꯥꯏꯐꯦꯠꯇꯪ ꯑꯩꯁꯨ ꯑꯥꯗ ꯆꯠꯈ꯭ꯔꯗꯤ ꯎꯄꯥꯏ ꯂꯩꯔꯔꯣꯏꯗꯅ ꯃꯥꯗꯣ
ꯎꯝ
ꯑꯗꯨꯗꯒꯤ ꯑꯩꯅ ꯍꯥꯏꯐꯦꯠ ꯆꯠꯇ꯭ꯔꯤꯀꯥꯟꯗ ꯌꯦꯡꯍꯧꯁꯤ ꯈꯣꯠꯁꯤ ꯐꯥꯏꯚ ꯖꯤꯁꯦ ꯅꯪꯒꯤꯁꯦ ꯑꯂꯤ ꯇꯦꯠ ꯑꯣꯏꯕ꯭ꯔꯥ ꯑꯣꯏꯗꯕ꯭ꯔꯥꯅ ꯑꯗꯨꯃꯥꯏꯅ ꯗꯩ ꯍꯥꯟꯃꯨꯛꯀꯤ ꯐ꯭ꯔꯥꯟꯁ ꯁꯥꯟꯅꯕ ꯅꯨꯃꯤꯠꯀꯤꯗ
ꯎꯝ
ꯑꯗꯨꯗ ꯍꯥꯞꯄꯁꯤꯗ ꯍꯥꯏꯗꯤ ꯑꯗꯨꯒꯤ ꯑꯍꯤꯡ ꯃꯣꯏꯅ ꯄꯨꯡ ꯑꯃ ꯃꯈꯥꯏꯗꯔ ꯀꯩꯅꯣ ꯁꯥꯟꯅꯅꯤ ꯍꯥꯏꯗꯅ
ꯎꯝ
ꯑꯗꯨꯒꯤꯗꯣ ꯑꯗꯨꯗ ꯑꯣꯏꯅ ꯍꯥꯞꯄꯁꯤꯔꯥ ꯈꯣꯠꯁꯤꯔꯥ ꯐ꯭ꯔꯥꯟꯁꯀꯤ ꯄ꯭ꯂꯦꯗꯨꯁꯨ ꯌꯦꯡꯕ ꯑꯣꯏꯅ ꯈꯣꯠꯄ ꯑꯣꯏꯅ ꯑꯗꯨꯗ ꯑꯗꯨꯝ ꯇꯜꯂꯦ ꯈꯣꯠꯂꯦ ꯑꯗꯨꯃꯥꯏꯅ ꯍꯥꯏꯔꯒ ꯑꯩꯁꯨ ꯇꯨꯝꯃꯤ ꯇꯥꯃꯣꯁꯨ ꯑꯗꯨꯝ ꯑꯗꯨꯃꯥꯏꯅ ꯇꯨꯝꯃ ꯑꯗꯨꯃꯥꯏꯅ ꯇꯧꯈ꯭ꯔꯦꯗꯅ ꯑꯗꯨꯒꯤꯗꯨꯝꯗꯤ
ꯎꯝ
ꯑꯗꯨꯗꯣ ꯍꯥꯞꯇꯗꯤ ꯑꯗꯨꯝ ꯂꯩꯔꯦ ꯑꯗꯣ ꯉꯁꯤꯁꯦ ꯆꯠꯄꯁꯤꯗ ꯑꯗꯨꯝ ꯍꯥꯞ ꯀꯠꯂꯁꯤ ꯈꯣꯠꯂꯁꯤ ꯑꯗꯨꯝ ꯀꯥꯞꯑꯣ ꯈꯣꯠꯂꯣ ꯃꯥ ꯕꯦꯂꯦꯟꯁꯇꯣ ꯑꯗꯨꯕꯨꯗꯤ ꯑꯗꯨꯝ ꯁꯔꯒ ꯂꯩꯌꯦꯕꯀꯣ
ꯎꯝ
ꯑꯣ ꯍꯣꯏ ꯃꯥ ꯆꯠꯂꯝꯗꯥꯏꯁꯤ ꯇꯣꯏꯅ ꯀꯥꯞꯄꯤꯔꯒꯦ ꯇꯧꯕ
ꯍꯣꯏ
ꯎꯝ ꯑꯗꯨꯗꯣ ꯑꯗꯨꯝ ꯄꯩꯁꯥꯗꯣ ꯁꯤꯒꯤ ꯁꯪꯒꯥꯗꯁꯨ ꯍꯌꯦꯡꯁꯦ ꯑꯗꯨꯝ ꯆꯠꯇꯦ ꯑꯗꯨꯝ ꯆꯠꯂꯅꯤ ꯅꯠꯇ꯭ꯔꯥ ꯑꯗꯣ ꯃꯃꯥꯍꯣꯏ ꯂꯧ ꯆꯠꯇꯣꯏꯔꯥ ꯍꯌꯦꯡꯁꯦ ꯑꯌꯨꯛꯇꯣ
ꯆꯠꯂꯣꯏ
ꯎꯝ ꯑꯗꯨꯗꯤ ꯑꯌꯨꯛꯇ ꯑꯗꯨꯝ ꯃꯇꯝꯗꯤ ꯄꯜꯂꯛꯇꯕ꯭ꯔꯣ ꯍꯌꯦꯡ ꯂꯥꯛꯑꯒꯦ ꯈꯔ ꯍꯥꯏꯔ ꯑꯗꯨꯝ ꯊꯝꯈ꯭ꯔꯕ
ꯎꯝ
ꯗꯤꯃꯥꯟꯗ ꯃꯥꯅ ꯊꯝꯃꯤꯔꯥ ꯑꯩꯈꯣꯏꯅ ꯊꯝꯃꯤꯔꯥ
ꯑꯗꯨ ꯑꯩ ꯎꯍꯧꯗ꯭ꯔꯦ ꯑꯩ ꯇꯣꯂꯦꯠ ꯆꯪꯉꯨꯕꯅꯦꯗ ꯃꯃꯥꯅ ꯍꯌꯦꯡ ꯂꯥꯛꯑꯒꯦ ꯍꯥꯏꯌꯦꯅ ꯍꯥꯏꯔꯛꯄ
ꯎꯝ ꯑꯗꯨꯃꯥꯏꯅ ꯑꯌꯨꯛꯇ ꯑꯗꯨꯝ ꯂꯣꯏꯁꯤꯟꯅꯕ ꯑꯌꯨꯛꯇ ꯑꯣꯏꯅ ꯑꯃꯨꯛ ꯀꯣꯜꯧ ꯇꯧꯔꯁꯦꯕꯀꯣ ꯑꯩꯅ ꯑꯗꯨꯝ ꯅꯤꯡꯁꯤꯡ
ꯑꯗꯨ ꯅꯠꯇ꯭ꯔꯒꯀ ꯅꯨꯔꯥꯗ ꯆꯠꯄꯗꯣ ꯎꯝ ꯍꯣꯏꯟ ꯅꯠꯇꯦ ꯍꯣꯔꯦꯟ ꯑꯝ ꯄꯨꯡ ꯑꯍꯨꯝꯒꯤ ꯇꯨꯏꯁꯟꯁꯦ ꯂꯣꯏꯔꯒ ꯆꯠꯂꯨꯗꯔꯥ ꯍꯪꯁꯦ
ꯁꯤꯟꯊꯣꯏꯕꯁꯨ ꯇꯧꯔꯣꯏꯗꯕꯅꯤꯅ ꯅꯠꯇ꯭ꯔꯥ ꯇꯥꯃꯣꯅ ꯍꯥꯏꯁꯦ
ꯎꯝ
ꯑꯗꯣ ꯑꯩ ꯄꯥꯝꯗꯤ ꯄꯥꯝꯗꯦ ꯍꯥꯏꯗꯤ ꯀꯃꯣ ꯄꯣꯊꯥꯕꯗꯣ ꯄꯥꯝꯃꯦ ꯄꯣꯊꯥꯔꯦꯗꯅ
ꯑꯗꯨ ꯅꯠꯇ꯭ꯔꯗꯤ ꯍꯌꯦꯡꯗꯣ ꯍꯌꯦꯡꯗꯣ ꯁꯨꯃꯥꯏꯅ ꯊꯕꯛ ꯑꯣꯏꯨꯔꯗꯤ ꯑꯩ ꯑꯗꯨꯃꯥꯏꯅ ꯆꯠꯄꯗꯣ ꯌꯥꯔꯣꯏꯌꯦ
ꯎꯝ ꯑꯗ ꯑꯌꯨꯛꯇ ꯇꯧ ꯑꯌꯨꯛꯇ ꯑꯗꯨꯝ ꯂꯣꯏꯗꯧ ꯃꯥꯟꯗꯕ꯭ꯔꯥꯅꯦ
ꯑꯦ ꯍꯌꯦꯡ ꯁꯟꯗꯦꯅꯤꯀꯣ
ꯑ ꯑꯌꯨꯛ ꯇꯨꯏꯁꯟ ꯆꯠꯂꯅꯤ ꯅꯨꯡꯊꯤꯟꯒꯤꯁꯤ ꯄꯨꯡ ꯑꯍꯨꯝꯁꯦ ꯆꯠꯂꯔꯣꯏꯅꯦ ꯅꯠꯇ꯭ꯔꯥ
ꯎꯝ ꯅꯨꯡꯊꯤꯟ ꯆꯠꯇꯣꯏꯅꯦ ꯍꯌꯦꯡ ꯅꯨꯡꯊꯤꯟ ꯆꯠ
ꯀꯩ ꯀ ꯃꯣꯏ ꯑꯦꯛꯖꯥꯝ ꯋꯥꯠꯂꯝꯈꯤꯅꯤ ꯀꯩꯅꯣ
ꯃꯣꯏ ꯑꯦꯛꯖꯥꯝ ꯆꯞ ꯃꯥꯟꯅꯩ ꯑꯌꯨꯛꯀꯤ ꯑꯉꯥꯡꯒꯤꯗꯨꯒ ꯁ꯭ꯀꯨꯜ ꯑꯃ
ꯑꯣꯀꯦ ꯎꯝ ꯃꯣꯏ ꯅꯠꯇ꯭ꯔꯣ ꯇꯥꯡ ꯀꯌꯥꯅꯣ ꯗꯦꯠ ꯅꯥꯏꯟꯇꯤꯟ ꯍꯥꯏꯕ꯭ꯔ ꯀꯩꯅꯣ ꯍꯥꯏꯕꯗꯣ
ꯇꯣꯏꯟꯇꯤ
ꯎꯝ ꯇꯃꯣ ꯅꯥꯌꯥꯗ ꯅꯥꯏꯟꯇꯤꯟꯗꯤ ꯍꯥꯏꯈꯤꯒꯨꯝꯗꯤ ꯇꯧꯕꯅꯦ ꯑꯗꯨꯅ ꯊꯥꯃꯣ ꯑꯗꯨꯒꯤꯅꯦ ꯑꯩꯅ ꯑꯗꯨꯝ ꯑꯗꯨ ꯅꯥꯏꯟꯇꯤꯟꯗ ꯑꯩꯅ ꯍꯧꯖꯤꯛ ꯑꯗꯨꯝ ꯂꯩꯔꯤꯅꯦꯁꯦ ꯑꯩ ꯀꯣꯛꯇ ꯑꯗꯨꯗꯤ
ꯎꯝ ꯎꯝ ꯍꯌꯦꯡ ꯑꯗꯨꯝ ꯁꯟꯗꯥꯋꯥꯏꯔꯣꯝꯗ ꯆꯠꯅꯕ
ꯉꯁꯤ ꯆꯠꯂꯨꯁꯨ ꯌꯥꯏ ꯍꯥꯏꯗꯤ ꯇꯥꯝꯃꯣꯁꯦ ꯆꯞ ꯃꯥꯟꯅꯕꯩ ꯇꯥꯞꯄꯨ ꯇꯧꯔꯦ ꯍꯥꯏꯗꯤ ꯁꯇꯔ ꯁꯟꯗꯦꯁꯨ ꯑꯗꯨꯝ ꯃꯇꯝ ꯐꯪꯗꯕꯩꯇꯥꯞ ꯇꯧꯔꯦꯕꯀꯣ ꯑꯗꯨꯅ ꯉꯁꯤ ꯆꯠꯂꯁꯨ ꯑꯗꯨꯝ ꯌꯥꯗꯤ ꯌꯥꯏꯌꯦ
ꯌꯥꯏꯌꯦ
ꯎꯝ
ꯆꯠꯂ ꯉꯁꯤ ꯑꯗꯨꯝ ꯍꯜꯂꯀꯛꯑꯒ ꯍꯥꯏꯐꯦꯠ ꯈꯣꯡꯈꯨꯠ ꯆꯥꯝꯊꯣꯛꯑꯒ
ꯍꯣꯏ ꯑꯗꯨꯒ ꯍꯦꯛꯇ ꯍꯥꯏꯕ ꯀꯥꯎꯕꯗꯣ ꯑꯗꯨꯗꯤ ꯑꯃꯨꯛ ꯇꯧꯅꯤ ꯇꯧꯕ ꯌꯥꯗꯦ ꯑꯗꯣ
ꯍꯥꯏꯕ ꯀꯥꯎꯕꯗꯤ
ꯑꯩ ꯁꯤꯟꯊꯣꯏꯕꯍꯣꯏꯗ ꯂꯩꯔꯦ ꯈꯣꯠꯂꯤ ꯉꯥꯍꯥꯛ ꯑꯣꯏꯔꯒ ꯇꯧꯕꯗꯣ
ꯍꯟꯗꯤ ꯈꯣꯡꯉꯨꯠ ꯆꯥꯝꯃ ꯁꯤ ꯌꯨꯝ ꯌꯧꯔꯛꯑꯝꯃꯒ ꯆꯠꯇꯣꯏꯅꯦ
ꯎꯝ ꯗꯣ ꯑꯃꯨꯛ ꯀꯥꯎꯒꯗ꯭ꯔꯅ ꯈꯟꯕ ꯑꯗꯨꯒꯤꯅꯤ ꯑꯩꯅ ꯍꯥꯏꯁꯤ ꯍꯥꯏꯗꯤ ꯅꯨꯡꯊꯤꯟꯒꯤ ꯍꯦꯛ ꯍꯜꯂꯛꯄꯗꯣ ꯇꯥꯃꯣꯅ ꯍꯥꯏꯕ ꯀꯥꯎꯋꯤꯗꯅ
ꯎꯝ
ꯑꯗꯨꯒꯤꯅꯦ ꯑꯩꯅ ꯍꯥꯏꯁꯦ
ꯎꯝ ꯄꯩꯁꯥ ꯂꯩꯇꯔ꯭ꯤꯌꯦ
ꯀꯃꯥꯏꯅ ꯏꯟꯗꯤꯔꯥꯒꯤꯁꯨ ꯐꯅꯌꯥꯝ ꯂꯩꯔꯦ
ꯏꯟꯗꯤꯔꯥꯗ ꯂꯣꯏ ꯏꯟꯗꯤꯔꯥꯗ ꯂꯣꯏꯅ ꯀꯥꯞꯁꯟꯒꯤꯕ ꯑꯩꯅ ꯍꯧꯖꯤꯛ ꯁꯦ
ꯗꯨ ꯏꯟꯗꯤꯔꯥꯗ ꯂꯣꯏꯅ ꯑꯗꯨꯝ ꯀꯥꯞꯁꯜꯂꯁꯨ ꯑꯗꯨ ꯂꯩꯗꯅ ꯑꯗꯨꯗꯣ
ꯎꯝ ꯑꯩꯅ ꯍꯥꯏꯕꯁꯤꯅ ꯑꯗꯨ ꯁꯦꯚꯤꯡꯗꯒꯤ ꯑꯗꯨꯝ ꯂꯧꯊꯣꯛꯑꯦꯗꯅ ꯏꯟꯗꯤꯔꯥꯒꯤꯗꯣ ꯑꯗꯨꯝ ꯐꯣꯟꯗꯣ ꯇꯧꯔꯒ
ꯌꯥꯎꯊꯣꯛ ꯇꯧꯅꯤ ꯑꯗꯨꯕꯨ ꯗꯤ
ꯃꯥꯗꯣ ꯍꯣꯔꯦꯟ ꯇꯨꯏꯁꯟ ꯇꯧꯅꯤꯗꯅ ꯑꯗꯨꯗ ꯐꯣꯟꯗꯣ ꯉꯥ ꯍꯥꯛ ꯄꯤꯔꯛꯑꯣ ꯍꯥꯏꯔ ꯂꯣꯏꯔꯦ
ꯌꯥꯔꯛ ꯇꯣ ꯃꯥꯥꯟꯗꯦꯍꯦ ꯌꯥꯔꯛꯇꯣ ꯃꯥꯥꯟꯗꯦ
ꯀꯩ ꯌꯥꯔꯛꯀꯅꯤ ꯀꯩꯅꯣ
ꯅꯠꯇꯦ ꯍꯥꯏꯗꯕꯤꯗꯀꯣ ꯍꯥꯏꯗꯤ ꯐꯣꯟꯗꯣ ꯉꯥꯏꯍꯥꯛꯇꯪ ꯄꯤꯔꯛꯑꯣ ꯍꯥꯏꯔꯒꯦ ꯑꯗꯨꯝ ꯂꯧꯊꯣꯛꯄ
ꯌꯥꯅꯤꯍꯦ ꯃꯃꯥꯏ ꯑꯦꯀꯥꯎꯟꯗꯨꯁꯨ ꯑꯩꯅ ꯁꯥꯟꯅꯕꯅꯦ ꯑꯗꯣ ꯄꯩꯁꯥ ꯂꯨꯄꯥ ꯑꯩꯠ ꯍꯟꯗ꯭ꯔꯦꯠꯇꯣ ꯀꯥꯏꯗ꯭ꯔꯤ ꯑꯗꯨ ꯍꯟꯗ꯭ꯔꯦꯠꯇꯨꯅꯦ ꯂꯧꯊꯣꯛꯇꯣꯏꯁꯦ ꯑꯩꯒꯤ ꯀꯥꯞꯄꯗꯨꯅꯦ
ꯍꯧꯖꯤꯛꯀꯤ ꯂꯩꯇ꯭ꯔꯦ ꯍꯥꯏꯕꯩꯅꯦꯕꯀꯣ ꯂꯩꯕꯨ ꯂꯩꯔꯗꯤ ꯑꯗꯨꯝ ꯁꯛꯆꯤꯜꯂꯦꯅ ꯄꯩꯁꯥꯗꯣ ꯑꯗꯨꯒ ꯑꯥꯗ ꯑꯣꯏꯅ ꯂꯩꯕꯩ ꯑꯣꯏꯅ ꯇꯧꯔꯁꯨ ꯌꯥꯏ ꯌꯥꯏꯑꯗꯤ ꯈꯟꯕ
ꯍꯃꯨ ꯍꯃꯨ ꯇꯥꯗꯣꯏꯅꯤꯗ ꯚꯔꯥ ꯍꯣ ꯀꯩꯍꯣ ꯑꯗꯨꯝ
ꯎꯝ ꯍꯣꯏ ꯆꯦ ꯉꯥꯟꯊꯣꯏꯁꯨ ꯗ꯭ꯔꯦꯁ ꯀꯩꯀꯥ ꯂꯩꯕꯁꯦ ꯁ꯭ꯋꯥꯏꯗ ꯑꯣꯏꯅ ꯍꯥꯏꯗꯔꯒ ꯂꯩꯕꯩ ꯇꯥꯏꯕ ꯑꯣꯏꯅ ꯇꯧꯋꯤꯅꯦ
ꯂꯩꯌꯦ ꯁꯤꯗꯁꯨ ꯂꯩꯌꯦ ꯑꯥꯗꯁꯨ ꯂꯩꯌꯦ
ꯎꯝ ꯃꯣꯏꯅ ꯄꯩꯁꯥ ꯄꯥꯏꯕ ꯅꯠꯇ꯭ꯔꯥ ꯃꯣꯏ ꯑꯩꯈꯣꯏꯗꯤ ꯃꯥꯟꯅ ꯌꯥꯗꯦꯕ
ꯃꯥꯅꯦ ꯃꯤ ꯇꯣꯂꯣꯞ ꯆꯥꯏꯗꯨꯗꯤ
ꯑꯗꯨꯅꯤ ꯃꯣꯏꯒ ꯑꯩꯈꯣꯏꯒꯗꯤ ꯃꯥꯅꯦ ꯌꯥꯗꯦꯕ ꯔꯦꯟꯇ ꯂꯩꯔꯗꯤ ꯑꯗꯨꯝ ꯑꯦꯅꯤ ꯗ꯭ꯔꯦꯁꯀꯁꯦ ꯑꯗꯨꯝ ꯁꯦꯠꯄ ꯌꯥꯗꯣꯏꯅꯦꯕ ꯑꯩꯈꯣꯏ ꯁ꯭ꯋꯥꯏ ꯏꯃꯨꯡꯗ ꯂꯩꯕꯤ ꯇꯥꯏꯞꯇ
ꯎꯝ ꯁꯦꯠꯇꯣꯏꯅꯦꯗ ꯆꯨꯝꯅ ꯁꯨꯝ ꯃꯄꯥꯟꯗ ꯍꯥꯏꯐꯦꯠ ꯊꯣꯛꯄꯗ ꯍꯧꯖꯤꯛꯀꯥꯟꯅ ꯈꯣꯡꯒꯥꯎ ꯖꯣꯒꯔꯗꯣ ꯗꯨꯗꯨꯝ ꯁꯦꯠꯅꯕꯅꯦꯕ ꯏꯆꯝ ꯆꯝꯅ ꯁꯨꯝ ꯃꯁꯥ ꯅꯥꯟꯕꯅꯦꯕ ꯑꯗꯨꯗꯧ ꯑꯃꯝꯒ ꯇ꯭ꯔꯤꯁꯥꯟꯠꯅ ꯑꯃꯒ ꯂꯤꯠꯂꯒ ꯀꯣꯛꯁꯨ ꯑꯗꯨꯝ ꯇꯣꯡꯁꯤꯜꯂꯒ ꯑꯗꯨꯝ ꯆꯠꯂ ꯆꯥꯁꯤꯦ
ꯎꯝ ꯑꯗ ꯑꯩꯉꯣꯟꯗꯤ ꯌꯥꯗ꯭ꯔꯦ ꯅꯠꯇ꯭ꯔ
ꯎꯝ ꯅꯪꯉꯣꯟꯗ ꯄꯛꯄ ꯋꯥꯠꯂꯦ
ꯎꯝ ꯑꯩ ꯊꯝꯃꯩꯀꯦ
ꯑꯦ ꯈ ꯉ ꯍꯔꯣ ꯀꯣ
ꯄꯨꯔꯛꯇꯣꯏꯅꯦ ꯑꯗꯣ ꯍꯌꯦꯡ ꯄꯨꯔꯛꯑꯒꯦ ꯅꯠꯇ꯭ꯔ ꯍꯣꯔꯦꯟ ꯍꯣꯔꯦꯟ ꯍꯣꯔꯦꯟ ꯇꯥ
ꯍꯣꯔꯅꯦ ꯌꯥꯔꯣꯏ
ꯌꯥꯅꯤ
ꯑꯦ ꯌꯥꯔꯣꯏꯗꯤ ꯌꯥꯔꯣꯏ
ꯍꯦ ꯌꯥꯅꯤ
ꯊꯥꯖꯜꯂꯔ ꯅꯪ ꯁꯤꯒꯦꯔꯥ ꯍꯧꯕꯤꯔꯥ
ꯍꯣꯏ ꯊꯥꯎꯗꯤ ꯊꯥꯔꯛꯑꯣ ꯀꯥꯞꯇꯧꯔꯕꯅꯦ ꯑꯗꯨ ꯀꯩ ꯍꯥꯏꯇꯥꯔꯦ
ꯎ
ꯑꯗꯨꯝ ꯅꯨꯔꯥꯗꯩ ꯊꯣꯛꯂꯛꯄꯗꯔꯥ ꯅꯠꯇ꯭ꯔꯒꯅ ꯂꯥꯛꯇ꯭ꯔꯤꯀꯥꯟꯗꯔ ꯆꯪꯗ꯭ꯔꯤꯀꯥꯟꯗꯔ ꯑꯃ ꯑꯗꯨꯃꯥꯏꯅ ꯈꯟ
ꯌꯥꯔꯣꯏꯌꯦꯦ ꯎꯝ ꯉꯁꯤꯗꯤ
ꯅꯨꯡꯁꯤꯠꯇꯤ ꯍꯌꯦꯡꯗꯤ
ꯍꯌꯦꯡ ꯀꯔꯤꯒꯤꯅꯣ ꯍꯪꯆꯤꯠꯇ ꯎꯅꯗ ꯂꯩꯔꯤꯁꯤꯗ ꯀꯔꯤꯅꯣꯗꯣ
ꯍꯪꯆꯤꯠ ꯌꯥꯔꯦ ꯍꯥꯏꯔꯣ ꯇꯕꯅ ꯑꯩꯁꯦ
ꯍꯪꯆꯤꯠ ꯎꯅꯗ ꯂꯩꯔꯤꯁꯤꯗ
ꯃꯅꯤ ꯆꯥꯛ ꯆꯥꯅꯕꯗꯗꯤ ꯀꯣ
ꯑꯗꯨꯅꯦ ꯍꯥꯏꯁꯦ ꯃꯁ ꯎꯅꯗ꯭ꯔꯖꯤꯗ ꯀꯔꯤꯪꯒꯣ ꯁꯪꯒꯣꯜꯗ ꯂꯩꯕꯅꯦ
ꯄꯪꯁꯤꯇꯤꯁ
ꯍꯪꯆꯦꯠ ꯑ ꯀꯗꯣ ꯎꯅꯔꯣꯏꯁꯦ ꯀꯩꯅꯣꯗ ꯑꯗꯨꯝ ꯎꯅꯔꯣꯏꯁꯦ ꯆꯥ ꯆꯅꯕꯗꯨꯗ
ꯍꯣꯏ ꯇꯥꯝꯃꯣ ꯁꯨꯝ ꯍꯥꯏꯅꯤ ꯎꯝ ꯍꯣꯏ ꯇꯥꯝꯃꯣꯅ ꯀꯩ ꯍꯥꯏꯒꯦ ꯌꯦꯡꯅꯤ ꯊ ꯊꯅ ꯊꯗꯅ ꯍꯣꯏ ꯇꯃꯣ ꯗꯕꯦꯠꯕꯦꯠ
ꯍ
ꯑꯗꯨꯃꯥꯏꯅ ꯑꯗꯨꯝ ꯇꯧꯔꯁꯦ ꯈꯣꯡꯒ꯭ꯔꯥꯎꯗ ꯑꯗꯨꯝ ꯄꯨꯔꯛꯑꯒꯦ ꯑꯗꯨꯃꯥꯏꯅ
ꯎꯝ ꯊꯝꯃꯣ ꯑꯗꯨꯗꯤ
ꯑꯩ ꯇꯥꯃꯣꯅ ꯇꯧꯔꯛꯄꯅꯦ ꯑꯗꯣ ꯈꯔꯗꯤ ꯑꯗꯨꯝ ꯌꯥꯗꯤ ꯌꯥꯅꯤ ꯍꯣꯏ ꯇꯃꯣ
ꯌꯥꯔꯦ ꯊꯃꯦꯒ ꯊ ꯊꯝ ꯆꯃꯤꯒꯦ
ꯍꯣꯏ ꯍꯣꯏ ꯍꯣꯏ
ꯎꯝ ꯊꯝꯃꯦꯀꯣ
ꯎꯝ
ꯌꯥ